ꯍꯜꯂꯣ
ꯍꯥ
ꯍꯜꯂꯣ ꯚꯥꯏ ꯇꯥꯕ꯭ꯔꯣ ꯅꯪꯒꯤ ꯃꯈꯣꯟꯗꯣ ꯆꯦꯛ ꯆꯦꯛ ꯂꯥꯎꯍꯟꯒꯅꯨꯅꯦ ꯚꯥꯏ
ꯐꯔꯕꯣ
ꯎꯝ ꯀꯩꯅꯣ ꯑꯁ ꯀꯃꯥꯏ ꯀꯃꯥꯏ ꯇꯧꯔꯤꯒꯦ ꯅꯣꯏ ꯏꯃꯨꯡ ꯃꯅꯨꯡꯕꯣ
ꯑꯗꯨꯝ ꯂꯩꯔꯤ
ꯎ ꯑꯉꯥꯡ ꯅꯣꯏ ꯗꯥ ꯍꯣꯏ ꯀꯩꯅꯣ ꯍꯣꯏꯗꯤ ꯀꯃꯥꯏ ꯀꯃꯥꯏ ꯂꯩꯔꯤꯒꯦ
ꯀꯩꯝ ꯇꯧꯗꯦ
ꯌꯨꯝ ꯀꯩ ꯄꯥꯜꯂꯕꯣ ꯃꯣꯏꯒꯩ
ꯄꯥꯟꯗ꯭ꯔꯤꯗ ꯑꯃꯗꯤ ꯃꯦꯠ ꯑꯦꯝ ꯑꯦꯗ ꯂꯥꯏꯔꯤꯛ ꯇꯝꯃꯤ ꯑꯃꯗꯤ ꯑꯃꯅ ꯍꯤꯡꯒꯣꯜ ꯁꯨꯔꯤ
ꯎꯝ
ꯈꯪꯗꯦ ꯀꯝ ꯀꯥꯟ ꯄꯥꯟꯗꯩꯅꯣ
ꯅꯣꯏ ꯕꯥꯕꯥ ꯍꯣꯏ ꯅꯣꯏ ꯃꯥ ꯍꯣꯏꯗꯤ ꯃꯁꯥ ꯀꯃꯥꯏ ꯇꯧꯔꯤ ꯑꯗꯨꯝ ꯀꯜꯂꯤꯕꯣ
ꯀꯜꯂꯤ
ꯎꯝ
ꯊꯕꯛꯀ ꯀꯟꯅ ꯁꯨꯔꯤꯗ ꯌꯥꯝ ꯀꯜꯂꯤ ꯅꯣꯏꯗꯤ
ꯑꯩꯈꯣꯏꯁꯨ ꯂꯩꯈꯤꯗꯕ ꯏꯃꯥ ꯍꯣꯏ ꯈꯔꯗꯗꯤ ꯁꯨꯝ ꯁꯣꯟꯖꯜꯂꯛꯑꯦ ꯊꯕꯛ ꯀꯥꯑꯗꯨꯝ ꯇꯧꯔꯤꯗ
ꯍꯤꯡꯒꯣꯜ ꯌꯥꯝ ꯌꯥꯝ ꯀꯣꯏꯕꯗꯣ ꯀꯣꯏꯔꯤꯕꯣ
ꯎꯝ ꯑꯗꯨꯝ ꯈꯔ ꯈꯔ ꯀꯣꯏꯔꯤ
ꯅꯣꯏꯗꯥꯥ ꯍꯣꯏꯗꯤ
ꯑꯩꯈꯣꯏꯗ ꯑꯗꯥꯗꯣ ꯍꯟꯗꯛꯇꯤ ꯀꯩꯅꯣ ꯇꯧꯗ꯭ꯔꯦ ꯃꯥꯏ ꯂꯨꯍꯣꯡꯗꯣꯏꯔꯦ ꯑꯩꯈꯣꯏ ꯍꯟꯗꯛꯄꯨꯗꯤ ꯏꯃꯥꯗꯣ ꯍꯟ ꯑꯣꯏꯣꯏꯁꯤꯜꯂꯕꯅꯤꯅ ꯋꯥꯗꯕꯅꯤ
ꯗꯦꯠ ꯀꯥꯌꯥꯗ
ꯑ ꯂꯥꯏ ꯂꯨꯄꯥ ꯊꯥ ꯃꯈꯥꯏ ꯇꯧꯍꯣꯡꯒꯅꯤ
ꯀꯩ ꯂꯝꯗꯅꯣ ꯍꯥꯏꯁꯦ
ꯅꯨꯄꯤ ꯂꯤꯂꯣꯡ ꯃꯔꯥꯞꯇꯤ ꯇꯒꯦ ꯀꯩꯅꯣ ꯇꯧꯕ꯭ꯔꯣ ꯑꯅꯥ ꯑꯌꯦꯛ ꯌꯥꯎꯗꯦꯀꯣ ꯅꯣꯏꯒꯤꯗꯤ ꯑꯗꯨꯝ
ꯌꯥꯎꯗ ꯌꯥꯎꯗ
ꯎꯝ ꯈꯪꯗꯦꯗꯥ
ꯏꯔꯥꯡꯁꯦ ꯀꯩꯅꯦ ꯀꯅꯦ ꯊꯕꯛ ꯁꯨꯕ ꯈꯣꯠꯄꯁꯦ ꯑꯗꯨꯝ ꯈꯔꯗꯤ ꯋꯥꯔꯦ
ꯊꯕꯛ ꯁꯨꯕ ꯋꯥꯔꯦ ꯄꯣꯠ ꯍꯤꯡꯒꯣꯜ ꯄꯣꯠ ꯆꯩ ꯊꯥꯔꯦ ꯄꯣꯠ ꯌꯣꯟꯐꯝ ꯂꯩꯇꯦ ꯕꯟ ꯑꯃꯨꯛ ꯇꯧꯁꯟꯅꯤ ꯑꯃꯨꯛ ꯑꯃꯨꯛ ꯇꯧꯅꯤ
ꯎꯝ
ꯕꯥꯟ ꯇꯧꯗ꯭ꯔꯤꯈꯩꯗꯤ ꯐꯩ ꯄꯣꯠꯁꯨ ꯍꯣꯡꯕꯗ ꯀꯔꯤꯝ ꯀꯥꯟꯅꯗꯕꯤꯅꯦ
ꯎꯝ ꯄꯣꯠꯁꯦ ꯄꯣꯠ ꯂꯧꯔꯤꯕ ꯀꯥꯡꯒꯨ ꯑꯗꯨꯅꯗꯤ ꯍꯣꯡ ꯍꯣꯡ ꯂꯧꯕ ꯑꯣꯖꯥ ꯕꯖꯥꯔ ꯌꯧꯔꯛꯄꯅ ꯄꯣꯠꯁꯦ ꯇꯥꯡ ꯇꯥꯡ ꯌꯣꯟꯕ
ꯇꯪꯈꯥꯏ ꯇꯪꯈꯥꯏ ꯆꯥꯏꯅꯤ ꯃꫭꯏꯅ
ꯎꯝ ꯎ
ꯌꯥꯝ ꯌꯥꯝ ꯆꯥ ꯈ꯭ꯔ ꯆꯥꯅꯤ ꯁꯔꯨꯛ ꯑꯍꯨꯝ ꯊꯣꯛꯄꯩ ꯑꯅꯤ ꯆꯥꯕ ꯀ ꯌꯥꯎꯋꯦ
ꯅꯣꯏꯗꯨꯗ ꯑꯃ ꯀꯩꯅꯣꯗ ꯃꯄꯥꯜ ꯂꯝ ꯃꯄꯥꯜ ꯂꯝ ꯍꯥꯏꯁꯤ ꯏꯃꯦꯠ ꯇꯧꯕꯗꯣ ꯀꯩꯅꯣ ꯇꯧꯕ꯭ꯔꯣ ꯑꯥꯗ ꯂꯩꯕ꯭ꯔꯥ ꯑꯗꯨꯝ
ꯔꯦꯟꯇ
ꯎꯝ
ꫪꯦꯟꯇ ꯂꯩ
ꯕꯔꯗ
ꯕꯔꯥ ꯀꯗꯧꯕ
ꯃꯣꯏ ꯔꯦꯠꯀꯤ ꯕꯔꯥꯅ ꯀꯌꯥ ꯀꯌꯥ ꯍꯨꯒꯦꯕ
ꯑꯅꯤ ꯍꯨꯟꯕ ꯃꯥꯜꯂꯦ
ꯎꯝ ꯌꯥꯃꯤꯅꯦꯗꫭ
ꯌꯥꯝꯃꯤ ꯌꯥꯝ ꯍꯨꯟꯈꯔ ꯖꯠꯅꯤ
ꯈꯪꯗꯦꯅ ꯑꯩꯈꯣꯏꯁꯨ ꯑꯃ ꯑꯗꯥ ꯂꯩꯕꯗꯣ ꯍꯟꯗꯛꯇꯤ ꯄꯩꯁꯥ ꯐꯪꯗ꯭ꯔꯦ ꯃꯥꯁꯨ ꯋꯥꯔ ꯃꯥꯜꯂꯦ ꯑꯗꯨꯗꯒꯤ ꯈꯔ ꯈ ꯊꯥꯔꯤ ꯃꯥꯜꯂꯦ ꯑꯗꯨ ꯐꯪꯉꯀꯥꯟꯗ ꯑꯗꯨꯝ ꯄꯤꯔꯛꯀꯦ
ꯎꯝ ꯀꯩ ꯀꯩ ꯂꯝꯗꯅꯣ ꯂꯩꯗꯣ
ꯑꯥꯎꯠꯁꯥꯏꯗ ꯇꯅꯤ꯫
ꯀꯩ ꯀꯩꯗꯧꯏꯅꯣꯕ
ꯃꯣꯏ ꯔꯤꯁꯥꯔꯁ ꯇꯧꯕꯅꯦ ꯔꯤꯁꯥꯔꯁ ꯇꯧꯕꯒꯤ ꯄ꯭ꯔꯣꯖꯦꯛꯇꯣ ꯀꯩꯅꯣ ꯇꯧꯋꯦꯅ ꯃꯥꯏꯗꯣ ꯃꯣꯏ ꯄ꯭ꯔꯣꯖꯦꯛꯀꯤ ꯆꯦ ꯊꯥꯒꯠꯄꯗꯣ ꯑꯗꯨ ꯆꯦꯗꯣ ꯁꯣꯏꯗꯩ ꯍꯥꯏꯕꯔ ꯀꯩꯅꯣ ꯑꯗꯨꯒꯤ꯫ ꯆꯦꯗꯣ ꯍꯜꯂ ꯍꯜꯂ ꯊꯥꯔꯛꯑꯦ ꯍꯥꯏꯕ꯭ꯔꯥ ꯀꯩꯅꯣꯗꯨꯒꯤ ꯊꯥ ꯑꯍꯨꯝ ꯇꯔꯨꯛ ꯇꯥꯡ ꯄꯩꯁꯥꯗꯣ ꯐꯪꯗ꯭ꯔꯦꯌꯦ ꯑꯗꯨꯒꯤ ꯑꯅꯧꯕꯗꯤ ꯆꯦꯗꯣ ꯊꯥꯖꯤꯟꯈ꯭ꯔꯦ ꯍꯥꯏꯕꯅꯦ
ꯍꯥꯏꯐꯥꯛꯖꯔꯤ ꯑꯗꯨꯕꯨꯗꯤ
ꯃꯣꯏꯗꯣ ꯊꯕꯛ ꯀꯩꯅꯣ ꯇꯧꯁꯜꯂꯛꯑꯕꯅꯤꯅꯀꯣ ꯍꯣꯡꯉꯝꯗꯥꯏꯒꯤ ꯁꯤꯡꯒꯜꯂꯛꯄꯅꯦ ꯋꯥꯔꯦ ꯃꯁꯥꯅꯗꯣ ꯑꯗꯣ ꯌꯨꯝ ꯀꯩꯀꯥꯗꯣ ꯆꯥꯎꯕꯅꯤꯅ ꯂꯣꯁꯟꯕꯗꯀꯣ ꯏꯆꯦꯁꯨ ꯈꯔꯥꯒꯂꯥꯑ ꯇꯧꯒꯗꯕꯗꯨꯁꯨ ꯀꯩꯅꯣ ꯇꯧ ꯂꯩꯔꯦ ꯃꯆꯥꯒꯤ ꯑꯣꯅꯗꯅ ꯀꯩꯅꯣ ꯇꯧ ꯑꯦꯛꯖꯥꯝꯃꯨꯛ ꯇꯥꯥꯁꯜꯂꯛꯑꯦꯌꯦ ꯑꯉꯥꯡꯈꯩ ꯄꯩꯈꯥ
ꯎꯝ
ꯑꯗꯨꯒꯤ ꯈꯔꯥ ꯀꯩꯅꯣ ꯇꯧ ꯂꯩꯔꯦ ꯆꯤꯜꯂꯦ ꯑꯦ ꯃꯤ ꯂꯩꯇꯕꯁꯦ ꯋꯥꯏꯗ ꯅꯨꯡꯉꯥꯏꯇꯦꯗ ꯃꯤ ꯂꯩꯇꯕ ꯄꯩꯁꯥ ꯄꯥꯏꯗꯕꯁꯦ
ꯄꯩꯁꯥ ꯄꯥꯏꯗꯕꯩꯅꯦ ꯋꯥꯔꯤꯁꯦ
ꯎꯝ
ꯄꯩꯁꯥ ꯄꯥꯏꯔꯗꯤ ꯃꯤ ꯂꯩꯇ꯭ꯔꯁꯨ ꯄꯩꯁꯥꯕꯨ ꯊꯣꯛꯑꯕ ꯖꯣꯕ ꯖꯣꯕ ꯖꯣꯕ ꯇꯧꯕ ꯌꯥꯕ ꯍꯧꯖꯤꯛꯇꯤ ꯌꯥꯝ ꯊꯣꯛꯑꯦꯗꯅ ꯄꯩꯁꯥꯕꯨ ꯂꯩꯔꯗꯤ꯫
ꯄꯩꯁꯥ ꯇꯥꯟꯗꯧꯗꯨꯁꯨ ꯏꯔꯥꯡ ꯑꯃꯨꯛ ꯇꯧꯁꯟ ꯑꯃ ꯑꯃꯨꯛ ꯇꯧꯁꯟ ꯇꯪꯗꯦ ꯅꯣꯏ ꯂꯩ ꯅꯨꯡꯒ ꯊꯥꯈꯤꯕꯗꯨꯗꯤ ꯀꯃꯥꯏ ꯀꯃꯥꯏ ꯇꯧꯒꯔꯦ
ꯂꯩꯒ ꯑꯝꯇ ꯌꯣꯟꯗꯦꯗ ꯂꯦꯟꯅ ꯈꯔ ꯂꯣꯏꯅ ꯂꯦꯟꯅ ꯐꯨꯗꯠꯈ꯭ꯔꯦ ꯑꯗꯨꯗꯒꯤ ꯈꯔ ꯍꯧꯔꯛꯄꯗꯣ ꯑꯃꯨꯛ ꯏꯔꯥꯡ ꯑꯃꯨꯛ ꯇꯧꯁꯟꯗꯅ ꯕꯟ ꯇꯥꯏꯃꯤꯡ ꯑꯃꯨꯛ ꯇꯥꯁꯟꯗꯅ ꯑꯗꯨꯝ ꯌꯣꯟꯗꯕꯤ ꯂꯣꯏ ꯃꯥꯡ ꯇꯥꯛꯑꯇꯣꯛꯈ꯭ꯔꯦ ꯄꯩꯁꯥꯁꯦ ꯑꯝꯇ ꯐꯪꯗꯕꯤꯅꯦꯕ꯫ ꯋꯥꯔꯦ ꯑꯗꯨꯅ
ꯅꯣꯏ ꯕꯥꯁꯨ ꯊꯕꯛ ꯌꯥꯝ ꯀꯟꯅ ꯁꯨꯗꯥꯏꯅꯦ
ꯁꯨꯏ
ꯑꯌꯨꯛ ꯄꯨꯡ ꯀꯌꯥ ꯀꯌꯥꯗꯩ ꯆꯠꯀꯦ ꯃꯣꯏꯒꯤꯗꯣ
ꯄꯨꯡ ꯃꯉꯥ ꯃꯈꯥꯏ ꯇꯔꯨꯛ ꯃꯉꯥ ꯃꯈꯥꯏ ꯇꯔꯨꯛ ꯑꯗꯨꯋꯥꯏꯗ ꯆꯠꯂꯦ ꯃꯉꯥ ꯃꯉꯥ ꯃꯈꯥꯏ ꯇꯔꯨꯛ ꯑꯗꯨꯃꯥꯏꯅ
ꯎꯝ ꯑꯗꯨꯒ ꯀꯌꯥꯗꯍꯜꯂꯛꯄ
ꯑꯩ ꯆꯥꯛ ꯆꯥꯕꯩ ꯇꯥꯏꯃꯤꯡ ꯄꯨꯡ ꯇꯔꯥꯃꯥ ꯊꯣꯏꯑꯦ ꯃꯥꯏ ꯍꯜꯂꯛꯇꯣꯏꯅꯤ ꯇꯔꯥꯃꯥꯊꯣꯏ ꯇꯥꯗꯣꯏꯅꯤ ꯇꯔꯥꯃꯥꯏ ꯈꯔ ꯍꯦꯜꯂꯛꯄ ꯇꯔꯥꯃꯥꯊꯣꯏ ꯇꯥꯔꯝꯗꯥꯏꯗꯅꯤ
ꯎꯝ ꯀꯔꯤ ꯀꯔꯤ ꯀꯃꯥꯏ ꯀꯃꯥꯏꯅ ꯁꯤꯖꯟ ꯁꯤꯖꯟꯒꯤ ꯃꯇꯨꯡꯣꯏꯅ ꯀꯩꯀꯩ ꯄꯣꯠ ꯆꯩꯩ ꯊꯥꯒꯦ ꯑꯗꯨꯝ ꯂꯩ ꯑꯣꯏꯅ ꯊꯥꯔꯕ꯭ꯔꯥ ꯑꯇꯩ ꯄꯣꯠ ꯆꯩ ꯀꯩꯀꯥ ꯑꯝꯇ ꯊꯥꯗ꯭ꯔꯕ
ꯍꯧꯖꯤꯛꯁꯦ ꯚꯦꯂꯦꯟꯗ꯭ꯔꯤ ꯊꯥꯒꯠꯂꯤ
ꯎꯝ
ꯑꯩꯗꯩꯗꯤ ꯂꯩ ꯈꯔ ꯊꯥꯒꯠꯂꯤ ꯈꯥꯃꯦꯟꯒ
ꯎꯝ
ꯄꯦꯂꯦꯟꯗ꯭ꯔꯤꯕꯗꯤ ꯈꯔ ꯈꯔ ꯍꯦꯛꯞꯄ ꯍꯧꯔꯦ
ꯑꯣ ꯅꯣꯡꯃꯗ ꯀꯔꯤꯁꯤ ꯀꯌꯥ ꯍꯥꯏꯇꯥꯔꯦ ꯍꯦꯀꯦ
ꯅꯨꯡꯇꯤꯒꯤ ꯍꯦꯛꯇꯗ ꯕꯦꯂꯦꯟꯗꯔ꯭ꯤꯗꯤ ꯍꯧꯖꯤꯛ ꯌꯥꯝ ꯄꯥꯗ꯭ꯔꯤꯕꯅꯤꯅ ꯅꯨꯃꯤꯠ ꯅꯤꯅꯤ ꯅꯤꯅꯤ ꯀꯥꯜꯂ ꯍꯦꯛꯑꯦ ꯀꯦꯖꯤꯒ ꯌꯥꯝ ꯊꯣꯛꯇꯦ ꯀꯦꯖꯤ ꯇꯔꯥ ꯈꯔ ꯍꯦꯟꯕꯗꯪ ꯊꯣꯛꯑꯦ ꯇꯔꯥꯃꯉꯥ ꯑꯗꯨꯃꯥꯏ ꯊꯣꯛ ꯃꯥꯜꯂꯦ
ꯎꯝ
ꯍꯧꯕꯗ ꯉꯥꯏꯔꯃꯤꯅ
ꯏꯃꯥ ꯕꯥꯗꯨꯁꯨ ꯅꯥ ꯌꯦꯛꯇꯨꯅ ꯂꯩꯕꯨ ꯂꯩꯌꯣꯌꯦ ꯐꯖꯅ ꯑꯩꯈꯣꯏꯁꯨ ꯊꯕꯛ ꯃꯌꯥꯝꯁꯨ ꯂꯣꯏꯁꯤꯜꯂꯒ ꯅꯥ ꯌꯦꯛꯇꯅ ꯐꯖꯅ ꯂꯩꯅꯕ ꯏꯔꯥꯡꯁꯤꯗ ꯐꯔꯗꯤꯀꯣ ꯅꯨꯡꯉꯥꯏꯒꯗꯕ ꯏꯔꯥꯡꯁꯤꯅ ꯋꯥꯔꯦ ꯇꯧꯁꯤ
ꯏꯔꯥꯡꯁꯤꯅꯅꯦ ꯌꯥꯝ ꯋꯥꯍꯜꯂꯤꯁꯦ ꯑꯗꯣ ꯍꯧꯖꯤꯛꯀꯥꯟ ꯃꯤꯈꯩꯁꯦ ꯏꯔꯥꯡ ꯂꯩꯔꯁꯨ ꯑꯁ ꯀꯣꯏꯕ ꯌꯥꯝ ꯆꯠꯅꯤꯡꯉꯤ ꯈꯔꯗꯤ
ꯎꯎꯝ
ꯈꯔ ꯑꯃꯨꯛ ꯐꯔꯕꯣꯏ ꯅꯤꯡꯉ ꯑꯃꯨꯛ ꯍꯧꯔꯛꯀꯅꯤ ꯏꯔꯥꯡꯁꯦ
ꯍꯣꯏ ꯍꯣꯏ ꯊꯝꯃꯦ ꯊꯝꯃꯦ ꯚꯥꯏ ꯑꯗꯨꯗꯤ ꯑꯩ ꯑꯃꯨꯛ ꯀꯣꯟꯅ ꯐꯥꯎꯔꯛꯑꯒꯦ
ꯍꯣꯏ ꯍꯣꯏ
ꯎꯝ